ꯀꯦꯗꯧꯔꯤꯅꯣ
ꯍꯧꯒꯠꯇꯠꯇꯉꯥꯏꯔꯤꯗ ꯍꯧꯒꯠꯅꯔꯕꯣ ꯅꯣꯏꯕꯨ
ꯑꯁ ꯍꯧꯖꯤꯛ ꯈꯔ ꯍꯧꯒꯠꯂꯒ ꯆꯥꯛ ꯏꯟꯁꯥꯡ ꯂꯣꯏꯔꯒ ꯑꯩ ꯐꯤ ꯈꯔ ꯀꯩꯅꯣ ꯁꯨꯑꯦꯕꯀꯣ
ꯊꯧꯅ ꯑꯌꯥꯝꯝ ꯐꯥꯏꯀꯣ ꯊꯧꯋꯥ ꯌꯥꯝ ꯐꯩꯀꯣ ꯃꯤ ꯃ ꯁꯥꯗꯤ ꯊꯕꯧꯈ ꯍꯦ
ꯅꯠꯇꯦ ꯍꯣꯔꯦꯟ ꯅꯨꯡꯊꯤꯤꯟ ꯁꯥꯏꯌꯦꯕꯀꯣ ꯁꯥꯕꯗꯨꯗ ꯑꯗꯨ ꯇꯧꯕ ꯉꯝꯗꯦꯕ ꯏꯪꯉꯤꯉꯩꯗ ꯇꯧꯍꯧꯗ꯭ꯔꯗꯤ ꯑꯗꯨꯒꯤ
ꯍꯣꯏ ꯑꯗꯨꯕꯨꯗꯤ ꯆꯨꯝꯃꯦ ꯗꯤ ꯅꯨꯡ ꯅꯨꯡ ꯍꯥꯏꯕꯗꯤ ꯅꯨꯡꯊꯤꯟꯗꯗꯤ ꯁꯥꯗꯤ ꯁꯥꯕꯅꯦ ꯂꯦꯡꯉꯨ
ꯍꯥꯏ ꯅꯣꯏꯗꯤ ꯀꯔꯤ ꯃꯊꯦꯜꯅꯣ
ꯑꯩ ꯊꯣꯡꯗ꯭ꯔꯤꯌꯦ ꯑꯩꯈꯣꯏ ꯉꯔꯥꯡꯒꯤ ꯉꯔꯥꯡ ꯈꯣꯏꯁꯨ ꯌꯦꯟ ꯆꯥꯏꯑꯦꯕ ꯑꯗꯨꯒꯤ ꯑꯃꯨꯛ ꯆꯥꯗꯧꯕꯅꯦ ꯆꯥꯛ ꯈꯠꯇ ꯀꯥꯝꯗꯧꯅ ꯉꯥꯏꯔꯦꯗ
ꯌꯥꯝ ꯅꯨꯡꯉꯥꯏꯌꯦꯀꯣ ꯅꯣꯏ
ꯆꯝꯐꯨꯠ ꯈꯔ ꯆꯝꯐꯨꯠ ꯍꯥꯏꯁꯦ ꯀꯔꯤ ꯆꯝꯐꯨꯠ ꯂꯩꯕꯖꯥꯔꯥ ꯑꯩꯈꯣꯏꯁꯨ ꯈꯪꯗꯦ ꯕꯂꯦꯟꯗ꯭ꯔꯤ ꯆꯝꯐꯨꯠ ꯆꯥꯔꯅꯤ ꯑ ꯌꯦꯟ ꯊꯣꯡꯕ ꯉꯔꯥꯡꯒꯤꯗꯨ ꯆꯥꯔꯅꯤ ꯃꯣꯔꯣꯛ ꯃꯦꯠꯄ ꯑꯃ ꯇꯧꯔꯅꯤ ꯌꯥꯔꯦ ꯁꯥꯂꯗꯒꯤꯅ ꯑꯗꯨꯝ ꯊꯕꯤ ꯆꯥꯔꯅꯤ ꯁꯤꯅ ꯂꯣꯏꯁꯤꯜꯂꯅꯤ ꯉꯁꯤꯒꯤꯗꯤ
ꯀꯣ ꯑꯩꯁ ꯑꯩꯗꯤ ꯍꯧꯖꯤꯛꯇꯒꯤ ꯆꯥꯛ ꯂꯥꯝꯕ ꯍꯧꯔꯦꯗ ꯅꯣꯏꯒꯤ ꯃꯊꯦꯜ ꯇꯥꯔꯒ
ꯎꯝ ꯅꯣꯏ ꯉꯟꯇ ꯍꯧꯒꯠꯄ ꯑꯣꯏꯔꯝꯅꯤ ꯑꯩꯅ ꯊꯦꯡꯅ ꯍꯧꯒꯠꯄꯩꯒꯣ ꯆꯥꯛ ꯂꯥꯝꯕꯩꯗꯣ ꯍꯥꯏꯕꯗꯤ ꯍꯦ ꯍꯧꯒꯠꯄꯒꯗꯤ ꯆꯥꯛ ꯇꯤ ꯆꯪꯗꯦꯅ ꯑꯗꯨꯒꯤ ꯑꯗꯨꯒꯤꯅꯦꯗ ꯑꯩ ꯆꯥꯛ ꯂꯥꯝꯃꯕꯨꯗꯤ ꯄꯣꯛꯇ꯭ꯔꯤ ꯑꯩ ꯍꯨꯖꯤꯛ ꯇꯒ꯭ꯂꯥꯁ ꯏꯁꯤꯡ ꯒ꯭ꯂꯥꯁ ꯑꯃꯒꯇꯨ ꯄꯗ ꯉꯥꯏꯔꯤ
ꯑꯣ ꯑꯩꯗꯤ ꯉ ꯍꯩ ꯑꯩꯗꯣ ꯍꯧꯖꯤꯛꯀꯥꯟꯁꯦ ꯀ ꯀꯨꯏꯅ ꯇꯨꯝꯕꯁꯦ ꯀꯣꯛ ꯉꯥꯎꯋꯦꯕꯀꯣ
ꯎꯝ ꯐꯩ ꯐꯩ ꯍꯣꯏ ꯏꯁꯥꯁꯨ ꯅꯨꯡꯉꯥꯏ ꯕꯅꯦ ꯏꯁꯥꯁꯦ ꯌꯥꯡ ꯌꯥꯡꯕꯅꯦ ꯁꯨꯃꯥꯏꯅ ꯇꯧꯕꯗꯣ
ꯑꯥꯏ ꯍꯧꯖꯤꯛꯀꯥꯟ ꯑꯩꯁꯦ ꯍꯛꯁꯥꯡ
ꯍꯥꯏꯕꯗꯤ ꯊꯕꯛ ꯂꯩꯇꯦꯅ ꯑꯗꯨꯝ ꯐꯃꯨꯡꯗ ꯍꯤꯕ ꯂꯩꯔꯗꯤ ꯅꯨꯃꯤꯠ ꯆꯨꯞꯄ ꯍꯥꯏꯕ ꯊꯕꯛ ꯑꯗꯨꯝ ꯐꯃꯨꯡꯗ ꯂꯩꯔꯗꯤꯀꯣ ꯒ꯭ꯌꯥꯟꯗꯤ ꯊꯣꯛꯇꯕꯅꯤꯍꯦ ꯑꯁꯦꯡꯕꯩ
ꯑꯗꯨꯅꯦ ꯍꯧꯖꯤꯛꯀꯥꯟꯗꯤ ꯈꯔ ꯑꯩꯒꯤ ꯍꯛꯆꯥꯡꯁꯦ ꯅꯍꯥꯟꯗꯤ ꯌꯥꯝ ꯂꯨꯝꯃꯒ ꯀꯦꯖꯤꯁꯨ ꯈꯔ ꯌꯥꯝꯃꯦꯕ ꯀꯣ ꯌꯥꯝ ꯂꯨꯝꯂꯝꯕꯅꯦ ꯍꯧꯖꯤꯛꯀꯥꯟꯁꯦ ꯈꯔ ꯑꯩ ꯏꯁꯥꯅꯁꯨ ꯈꯪꯕꯒꯨꯝ ꯇꯧꯋꯦꯕ ꯈꯔ ꯌꯥꯡꯉꯒ ꯏꯁꯥꯗ ꯈꯔ ꯅꯨꯡꯉꯥꯏꯕ ꯐꯥꯎꯖꯩꯌꯦꯕꯀꯣ ꯑꯗꯨꯒꯤ ꯈꯥꯏꯔꯗꯤ ꯑꯩꯁꯦ ꯉꯟꯅ ꯍꯧꯒꯠꯄꯁꯦ ꯑꯩꯒꯤꯗꯤ ꯌꯥꯝ ꯀꯥꯟꯅꯕ
ꯐꯩꯌꯦ ꯐꯩ ꯍꯛꯆꯥꯡꯁꯨ ꯐꯕ ꯍꯦ ꯑꯩꯈꯣꯏ ꯏꯁꯥ ꯈꯛꯇ ꯀꯪꯕꯒꯤ ꯅꯠꯇꯕꯀꯣ ꯏꯁꯥꯁꯨ ꯏꯁꯥꯒꯤꯗꯃꯛꯁꯨ ꯐꯕꯅꯦ ꯉꯟꯅ ꯍꯧꯒꯠꯄꯁꯦ ꯑꯩꯈꯣꯏꯅ ꯉꯝꯗꯕꯩ ꯋꯥꯅꯤ ꯑꯩꯅ ꯏꯅꯥꯎ ꯄꯤ ꯂꯩꯕꯒꯤꯀꯣ ꯇꯨꯝꯅꯤꯡꯕꯗ ꯇꯨꯝꯃꯦ ꯆꯥꯅꯤꯡꯕꯗ ꯆꯥꯏ ꯑꯗꯨꯏꯅꯦ ꯅꯠꯇ꯭ꯔꯗꯤ ꯏꯊꯟꯗ ꯂꯩꯕ ꯑꯣꯏꯔꯗꯤ ꯉꯁꯥꯏꯅꯀꯣ ꯉꯍꯥꯏ ꯉꯁꯤꯗꯤ ꯅꯣꯡꯃꯥꯏꯆꯤꯡꯅꯤꯅ ꯊꯦꯡꯅꯗꯤ ꯑꯗꯨꯝ ꯃꯍꯧꯁꯥ ꯊꯦꯡꯅ ꯍꯧꯒꯠꯀꯅꯤꯗ ꯑꯗꯨ ꯍꯟꯗꯛꯗꯤ ꯑꯩ ꯍꯧꯖꯤꯛ ꯑ ꯁꯨꯇꯤꯅꯦꯕ ꯑꯩꯈꯣꯏꯒꯤ ꯍꯥꯏꯕꯗꯤ ꯑꯉꯥꯡꯁꯤꯡꯁꯨ ꯂꯣꯏꯅ ꯌꯨꯝ ꯆꯠꯅꯈ꯭ꯔꯕꯅꯤꯅ ꯃꯊꯪ ꯍꯞꯇꯥ ꯑꯣꯏꯔꯕꯗꯤ ꯑꯩꯈꯣꯏꯁꯨ ꯑꯃꯨꯛꯀ ꯍꯧꯔꯅꯤꯗ
ꯑꯁ ꯇꯜꯂꯝꯃꯅꯤꯅꯦ ꯁꯨꯇꯤꯁꯤꯗꯤ ꯐꯖꯥꯅ ꯅꯨꯡꯉꯥꯏꯊꯣꯛꯑꯣ ꯀꯣꯏꯕꯑꯣ
ꯑꯁ ꯑꯁꯨꯛ ꯁꯥꯕꯗꯨꯗ ꯀꯣꯏꯕꯒ ꯀꯣꯏꯅꯤꯡꯗꯦ ꯑꯁꯨꯛ ꯁꯥꯕꯗꯨꯗ
ꯍꯞꯇꯥ ꯑꯃ ꯇꯨꯝꯃꯣ ꯍꯞꯇꯥ ꯑꯃ ꯀꯣꯏꯔꯣ ꯑꯗꯨꯗꯤ ꯅꯪꯒꯤ ꯁꯨꯇꯤꯁꯦ ꯀꯌꯥꯃꯨꯛ ꯅꯨꯡꯉꯥꯏꯕ꯭ꯔꯥ ꯍꯥꯏꯕꯗꯣ ꯅꯪ ꯒ꯭ꯌꯥꯟ ꯇꯥꯔꯅꯤ
ꯇꯨꯝꯕꯒꯤꯗꯤ ꯑꯁꯤ ꯍꯞꯇꯥ ꯑꯁꯤ ꯄꯨꯖ ꯉꯁꯤꯗꯤ ꯅꯣꯡꯃꯥꯏꯖꯤꯡꯅꯤꯅ ꯍꯦ ꯅꯍꯥꯟꯗꯒꯤ ꯁꯨꯇꯤ ꯍꯦꯛ ꯍꯧꯕꯗꯒꯤ ꯇꯨꯝꯕꯁꯤ ꯇꯨꯝꯕꯗꯤ ꯉꯁꯤꯐꯥꯎ ꯐꯖꯅ ꯇꯨꯝꯈ꯭ꯔꯦ ꯍꯌꯦꯡꯗꯒꯤ ꯍꯧꯔꯗꯤ ꯊꯕꯛ ꯈꯔ ꯆꯠꯊꯣꯛꯄ ꯍꯧꯔꯅꯤ ꯑꯈꯪꯗꯩ ꯏꯅꯥꯎꯅꯨꯄꯤꯒꯤꯁꯨ ꯊꯕꯛ ꯈꯔ ꯍꯥꯏꯕꯗꯤ ꯃꯥꯁꯨ ꯊꯕꯛ ꯊꯤ ꯂꯩꯕꯅꯤꯅ ꯈꯪꯗꯦ ꯌꯦꯡꯊꯣꯛꯎꯔꯨꯁꯤꯔꯥ ꯍꯌꯦꯡ ꯦꯡꯗꯒꯤ ꯈꯪꯗꯦꯅꯤ ꯌꯦꯡꯕ ꯇꯥꯔꯦ ꯍꯌꯦꯡꯁꯦ ꯍ ꯌꯥꯝ ꯅꯨꯡꯊꯤꯟꯗꯗꯤ ꯆꯠꯄ ꯌꯥꯔꯣꯏꯌꯦ ꯀ ꯏ ꯀꯥꯏꯗꯦꯕ ꯑꯗꯨꯒ ꯍꯥꯏꯕꯗꯤ ꯅꯨꯡꯁꯥ ꯃꯔꯛꯇꯗꯤ ꯀꯅꯥꯁꯨ ꯍꯥꯏꯕꯗꯤ ꯇꯟꯂꯛꯀꯅꯦꯕ
ꯑꯗꯨꯅꯦ ꯑꯁꯤ ꯑꯩꯅ ꯂꯩꯕ ꯃꯐꯝꯗꯨꯁꯨ ꯁꯥꯏ ꯑꯥ ꯑꯁꯤꯗꯁꯨ ꯌꯥꯝ ꯁꯥꯏꯌꯦꯕꯀꯣ ꯑ ꯂꯩꯕ ꯉꯝꯄꯣꯟꯗꯦꯗ ꯑꯩꯈꯣꯏꯔꯣꯝꯗ ꯑꯩꯈꯣꯏꯒꯤ ꯃꯊꯛꯇ ꯃꯣꯔꯣꯛ ꯄꯥꯝꯕꯤ ꯐꯥꯎꯖꯤꯛ ꯑꯩ ꯌꯦꯡꯉꯦ ꯃꯥꯁꯨ ꯏꯈꯨꯏ ꯈꯨꯏꯔꯞ ꯄꯒ ꯂꯩꯦ ꯅꯍꯥꯟꯗꯤ ꯅꯨꯡꯊꯤꯟꯒꯨꯝꯕꯁꯦ ꯃꯥ ꯁꯦ ꯉꯥꯜꯂꯒ ꯅꯣꯛꯄꯒꯨꯝ ꯇꯧꯔ ꯂꯩꯔꯝꯕꯅꯦꯕ ꯑꯦ ꯍꯧꯖꯤꯛ ꯃꯨꯛꯌꯦꯡꯒ ꯁꯥꯕꯒꯤ ꯍꯣꯏ ꯈꯨꯨꯏꯔꯒ ꯂꯩꯔꯦ ꯅꯅꯨꯡꯕꯨ ꯅꯨꯡꯁꯤꯕꯅꯦꯗ ꯁꯥꯃꯟꯕꯒꯤꯦ ꯍꯥꯏꯅ ꯂꯩꯕꯔꯣꯝꯁꯦ
ꯎꯝ ꯑꯁ ꯉꯔꯥꯡꯁꯨ ꯀꯨꯏꯅ ꯃꯩ ꯃꯨꯠꯂꯦ ꯑꯗꯨꯒꯤꯀꯣ ꯑꯁ ꯒ꯭ꯌꯥꯟꯒ ꯊꯣꯛꯂꯛꯇꯕꯅꯦ
ꯍꯣꯏ ꯑꯩꯒꯤ ꯔꯣꯝꯁꯨ ꯃꯣꯏ ꯃꯥꯏ ꯑꯁ ꯈꯪꯗꯦꯗ ꯃꯩꯁꯨ ꯑꯩꯈꯣꯏꯗꯤ ꯃꯩ ꯃꯨꯠꯄꯁꯦ ꯌꯥꯗꯦꯕ ꯍꯥꯏꯕꯗꯤ ꯃꯩ ꯃꯨꯠꯂꯗꯤ ꯌꯥꯝ ꯁꯥꯕꯗꯣ ꯍꯦꯟꯒꯠꯂꯦꯕꯀꯣ ꯈꯥꯡꯕ ꯉꯝ ꯉꯗꯕꯗꯤ ꯈꯥꯡꯕ ꯉꯝꯗꯦꯕ ꯁꯥꯕꯅ ꯍꯦꯜꯂꯦꯕ
ꯇꯧꯐꯝ ꯂꯥꯛꯐꯝ ꯈꯪꯗꯕꯗꯣ ꯑꯣꯏꯕꯅꯤ ꯍꯥꯏꯕꯗꯤ ꯑꯩꯈꯣꯏ ꯅꯪ ꯅꯣꯏꯁꯨ ꯌꯨꯝꯗ ꯂꯩꯇꯕꯅꯤꯅꯣꯀꯣ ꯑꯩꯈꯣꯏ ꯌꯨꯝ ꯒꯤ ꯍꯥꯏꯕꯗꯤ ꯑꯩꯈꯣꯏꯔꯣꯝꯗꯗꯤ ꯃꯩ ꯂꯥꯛꯇ꯭ꯔꯁꯨ ꯍꯥꯏꯕꯗꯤ ꯅꯨꯡꯗꯥꯡꯗ ꯑꯩꯈꯣꯏꯁꯦ ꯐꯦꯟꯒ ꯑꯣꯡꯗꯦꯅ
ꯎꯪꯅꯦꯦ ꯍꯣꯏ ꯌꯥꯏ ꯑꯗꯨꯝ
ꯅꯪꯒꯤ ꯍꯥꯏꯗꯤ ꯈꯔ ꯂꯩꯊꯑꯣꯅꯦ
ꯑꯣ ꯑꯩꯒꯤ ꯈꯨꯟꯁꯦ ꯑꯁꯨꯃꯥꯡ ꯑꯩꯈꯣꯏꯗꯤ ꯍꯧꯖꯤꯛ ꯁꯥꯕ ꯍꯧꯕꯒꯤ ꯑꯩꯒꯤ ꯅꯪꯕꯨ ꯐꯣꯟ ꯇꯧꯔꯛꯒ ꯑꯩꯒꯤ ꯅꯥꯀꯣꯡꯗꯣ ꯇꯥꯔꯕ꯭ꯔꯣ
ꯍꯣꯏ ꯇꯥꯏꯌꯦ
ꯇꯄꯔ
ꯇꯏꯌꯦ
ꯑꯩꯒꯤ ꯅꯥꯀꯣꯡꯗꯣ ꯍꯨꯃꯥꯡ ꯊꯣꯛꯄ ꯑꯃꯨꯛ ꯍꯧꯔꯦꯕ
ꯑꯣ ꯑꯩꯁꯦ ꯇꯥꯏꯅ ꯂꯥꯛꯑꯣꯗꯧꯕꯅꯤ ꯅꯦ ꯏꯆꯝ ꯆꯝꯅ ꯇꯞꯅ ꯀ ꯏꯊꯟꯗꯒ ꯇꯥꯏ ꯁꯤꯗꯤ ꯋꯥꯔꯤ ꯁꯥꯟꯅꯕꯒ ꯌꯥꯔꯣꯏꯅꯦ ꯁꯤꯗꯤ ꯇꯞꯅꯒ ꯃꯤꯗꯤ ꯋꯥꯔꯤ ꯁꯥꯕ ꯌꯥꯝ ꯍꯩꯕ ꯂꯩꯅꯦ
ꯑ
ꯑꯁ ꯃꯤ ꯈꯔꯗꯤ ꯏꯪ ꯇꯞꯂꯒ ꯇꯥꯕ꯭ꯔꯣꯒ ꯍꯥꯏꯕꯗꯣ ꯑꯩꯈꯣꯏꯗꯤ ꯍ ꯍꯣꯏꯒꯤꯅ ꯀꯔꯤ ꯇꯧꯏ ꯇꯥꯕ꯭ꯔꯣ ꯅꯦꯠꯋꯥꯛ ꯁꯤꯅꯔꯛ ꯀꯔꯤꯅꯔ ꯈꯪꯗꯦ ꯂꯥꯍꯧꯗ꯭ꯔꯤꯉꯩꯐꯥꯎ ꯑꯗꯨꯝ ꯇꯥꯗꯕꯗꯣ
ꯇꯧꯕꯅꯦ ꯑꯩꯈꯣꯏꯁꯨ ꯑꯗꯨꯝ ꯇꯧꯋꯦꯗ ꯑꯗꯨꯝ ꯂꯥꯎꯔꯤꯉꯥꯏ ꯅꯨꯡꯉꯥꯏꯕꯅꯦꯕ
ꯍꯪ ꯍꯣꯏ ꯍꯣꯏ ꯍꯣꯏ ꯋꯥꯔꯤꯕꯨꯗꯤꯈꯣ ꯑꯁ ꯃꯤꯗꯤ ꯏꯪ ꯇꯞꯅ ꯋꯥꯔꯤ ꯒ ꯁꯥꯔꯤꯌꯦ ꯑꯗꯨ ꯄꯦꯟꯗꯕꯗꯣ
ꯑꯗꯨꯅꯦ ꯑꯁ ꯏꯪ ꯇꯞꯅꯒ ꯋꯥꯔꯤ ꯁꯥꯕ ꯉꯝꯖꯗꯦꯗ ꯅꯠꯇ꯭ꯔꯣ
ꯍꯣꯏ ꯑꯩꯈꯣꯏꯗꯤ ꯂꯩꯀꯥꯏꯐꯥꯎ ꯇꯥꯔꯤꯅꯦ ꯑꯩꯈꯣꯏꯅ ꯉꯥꯡꯉꯤꯁꯦ
ꯍꯥꯥ
ꯂꯩꯀꯥꯏꯐꯥꯎ ꯇꯥꯔꯤꯅꯦꯕ ꯑꯩꯈꯣꯏꯅ ꯉꯥꯡꯉꯤꯁꯦ
ꯑꯗꯨꯅꯦ ꯍꯧꯖꯤꯛ ꯑꯩ ꯁꯥꯕꯗꯣ
ꯑꯩꯈꯣꯏ ꯂꯣꯟ ꯒ꯭ꯌꯥꯟ ꯇꯥꯗꯕ ꯋꯥꯅꯤ ꯃꯣꯏ ꯑꯗꯨ ꯅꯠꯇ꯭ꯔꯗꯤ ꯍꯥꯟꯅꯀꯣ ꯃꯣꯏꯁꯤ ꯀꯔꯤ ꯑꯥꯟꯅꯥ ꯂꯩꯖꯥꯔꯥꯅ ꯈꯜꯂꯝꯗꯧꯅꯤ
ꯑꯗꯨꯅꯦ ꯇꯧꯕꯅꯦ ꯑꯩꯈꯣꯏ ꯑꯩꯅ ꯂꯩꯕ ꯔꯣꯝꯁꯨ ꯎꯝ ꯑꯩꯈꯣꯏꯒꯤ ꯌꯨꯝꯒꯤ ꯒꯤ ꯃꯄꯨꯗꯣ
ꯎꯝ
ꯅꯍꯥꯟ ꯑꯩ ꯐꯤ ꯐꯥꯎꯅꯤꯡꯉꯥꯏ ꯂꯥꯛꯑꯦꯕ
ꯎꯝ
ꯐꯤ ꯐꯥꯎꯔ ꯂꯩꯕ ꯑꯗꯨ ꯌꯨꯝꯕꯨꯒꯤ ꯅꯨꯄꯤꯗꯨꯁꯨ ꯂꯥꯛꯄ ꯃꯥꯁꯦ ꯑꯩꯉꫭꯟꯗ ꯑꯩꯈꯣꯏ ꯑꯩꯈꯣꯏꯗꯤ ꯌꯨꯝꯕ‍꯭ꯔ ꯂꯩꯕꯁꯤꯡꯁꯦ ꯐꯤꯗꯣ ꯅꯪ ꯅꯣꯏ ꯃꯄꯥꯟꯗ ꯐꯧꯑꫭ ꯀꯣ ꯍꯥꯏꯅ ꯍꯥꯏꯕꯀꯣ ꯃꯥꯗꯣ
ꯎꯝ
ꯃꯥꯒꯤ ꯂꯣꯟꯗꯣ ꯑꯩꯅ ꯑꯩꯈꯣꯏ ꯑꯩꯗꯤ ꯒ꯭ꯌꯥꯟ ꯇꯥꯕ ꯉꯝꯗꯕꯀꯣ ꯑꯗꯨꯒꯤ ꯑ‌ꯩꯅ ꯀꯔꯤꯔꯣ ꯍꯥꯏꯅ ꯍꯪꯕ ꯃꯥꯁꯨ ꯑꯅꯤꯔꯛ ꯑꯍꯨꯝꯂꯛꯇꯤ ꯍꯥꯏꯌꯦꯕ ꯑꯩꯒꯤ ꯋꯥꯈꯜꯗꯗꯤ ꯑꯩꯈꯣꯏꯒꯤ ꯃꯊꯛꯇꯣ ꯑꯗꯨꯗ ꯃꯣꯔꯣꯛ ꯌꯥꯝ ꯄꯥꯜꯂꯦꯕ ꯑꯗꯨ ꯃꯣꯔꯣꯛꯇꯣ ꯍꯦꯛꯑꯣ ꯍꯥꯏꯕ꯭ꯔꯥ ꯍꯥꯏꯅ ꯈꯟꯕꯀꯣ ꯑꯜꯂ ꯂꯣꯏꯔꯝꯗꯥꯏꯗ ꯃꯥꯁꯦ ꯐꯤꯗꯣ ꯃꯅꯨꯡꯗ ꯐꯥꯎꯅꯨ ꯍꯥꯏꯕ ꯑꯣꯏꯔꯝꯕ ꯃꯥꯜꯂꯦ
ꯃꯣꯔꯍꯣꯛ ꯂꯧꯁꯤꯜ ꯂꯧꯕ ꯌꯥꯗ꯭ꯔꫭ
ꯑꯩꯗꯤ ꯑꯗꯣ ꯑꯩꯈꯣꯏꯗꯤ ꯈꯨꯠꯅ ꯑꯁꯤ ꯇꯧ ꯑꯁꯤ ꯃꯥ ꯍꯥꯏꯕ ꯈꯨꯠꯇꯣ ꯃꯣꯔꯣꯛꯇ ꯃꯣꯔꯣꯛꯁꯨ ꯃꯄꯥꯟꯗ ꯂꯩꯕꯒꯤ ꯃꯥ ꯑꯗꯨꯃꯥꯏꯅ ꯇꯧꯕꯒꯤ ꯑꯩꯗꯤ ꯃꯣꯔꯣꯛꯁꯨ ꯃꯤꯜꯂꯒ ꯂꯩꯔꯝꯃꯦꯕ
ꯃꯈꯨꯠ ꯊꯤꯟꯕꯩꯔꯥ
ꯍꯣꯏ ꯍꯥꯏꯗꯤ ꯑꯩ ꯋꯥꯈꯜꯗꯤ ꯈꯨꯠꯇꯨ ꯊꯤꯟꯕꯗꯨꯗ ꯃꯣꯔꯣꯛꯂꯣꯝ ꯊꯤꯟꯕꯅꯤꯅ ꯑꯩꯉꯣꯟꯗ ꯃꫭꯔꫭꯛ ꯍ‌ꯦꯛꯑꯒ ꯀꯨꯝꯃꯨ ꯍꯥꯏ
ꯃꯣꯔꫭꯛꯂꯥ ꯃꯣꯔꯣꯂꯣ ꯁꯤꯜꯂꯒ ꯂꯥꯛꯀꯩ ꯇꯧꯕꯅꯦ
ꯑꯗꯨ ꯑ ꯑꯅꯤꯔꯛ ꯑꯍꯨꯝꯂꯛ ꯍꯥꯏꯌ‌ꯦ ꯒ꯭ꯌꯥꯟ ꯇꯥꯗꯕ ꯃꯥ ꯑꯃꯨꯛ ꯍꯥꯏꯔꯛꯄꯗꯨꯗꯗꯤ ꯀꯔꯤ ꯀꯔꯤ ꯍꯥꯏꯕ꯭ꯔꯥ ꯐꯤꯗꫭ ꯃꯅꯨꯡꯗ ꯐꯧꯅꯨ ꯃꯄꯥꯟꯗ ꯐꯧꯑꯣ ꯍꯥꯏꯕ ꯑꯣꯏꯔꯝꯃꯦ ꯅꯣꯛꯅꯤꯡꯕꯁꯤꯗꯤ
ꯎꯝ ꯑꯗꯨꯅꯤ ꯃꯣꯔꯣꯛ ꯂꯧꯁꯤꯜ ꯂꯥꯛꯑꯗꯕꯅꯤ
ꯑꫭꯏ ꯑꯗꯨ ꯂꯥꯛꯑ ꯂꯩꯏꯔꯝ ꯃꯥ ꯑꯩꯉꯣꯟꯗ ꯅꯣꯛꯄꯗ ꯁꯤꯅꯦꯕ ꯑꯩꯈꯣꯏꯒꯤ ꯃꯄꯨꯗꯣ
ꯑꯁ ꯑꯁ ꯐꯖꯅ ꯑꯃ ꯑꯩ ꯊꯣꯡꯅꯥꯎꯗ ꯌꯦꯟꯊꯣꯛꯄ ꯀꯥꯟꯗ ꯀꯥꯀꯦꯕ ꯀ꯭ꯋꯥꯒꯤ ꯀꯛꯆ‌ꯦꯡꯗꯣ ꯑꯦ ꯎꯆꯦꯛꯇꯣ ꯀ꯭ꯋꯥ ꯍꯥꯏꯕꯅꯤꯀꯣ ꯑꯃꯨꯕꯗꯣ ꯍꯥꯏꯕꯗꯤ ꯑꯩꯈꯣꯏꯒꯤ ꯊꯣꯡꯅꯥꯎꯗꯒꯤ ꯍꯥꯏꯕꯗꯤ ꯃꯤ ꯂꯩ ꯑꯃ ꯑꯩꯈꯣꯏ ꯌꯨꯝꯗꯒꯤ ꯃꯈꯥꯒꯤ ꯇꯤꯟ ꯑꯃ ꯍꯥꯏꯕꯗꯤ ꯂꯩꯌꯦꯀꯣ ꯑꯗꯨ ꯑꯁ ꯑꯩꯈꯣꯏ ꯊꯣꯡꯅꯥꯎꯗꯒ ꯐꯖꯅ ꯌꯦꯡꯉ ꯂꯩꯕ ꯋꯥꯅꯤꯗ ꯃꯥꯁꯦ ꯀꯔꯤ ꯌꯦꯡꯕ꯭ꯔꯥ ꯍꯥꯏꯔꯒ ꯆꯥꯅꯉꯥꯏꯒꯨꯝꯕꯀ ꯂꯩ ꯂꯩꯕ꯭ꫪꯥꯅ ꯌ‌ꯦꯡꯕ ꯃꯥꯜꯂ‌ꯦ
ꯑꫭ
ꯑꯌꯨꯛ ꯑꯌꯨꯛꯇꯣ ꯎꯆꯦꯛ ꯑ ꯐꯖꯥꯕ ꯃꯥ ꯂꯩꯕ ꯑꯗꯨꯅꯤ ꯈꯔ ꯃꯨꯕꯁꯨ ꯌꯥꯎꯋꯦ ꯑꯁꯪꯕꯁꯨ ꯌꯥꯎꯋꯦꯀꯣ ꯍꯥꯏꯕꯗꯤ ꯑꯗꯨ ꯃꯥꯒꯤ ꯀꯂꯔꯗ ꯑꯗꯨ ꯂꯣꯏꯅ ꯄꯨꯟꯁꯤꯜꯂꯒ ꯑꯗꯨ ꯐꯖꯕ ꯑꯃ ꯂꯩꯕꯅꯦ ꯅꯍꯥꯟꯁꯨ ꯑꯩ ꯑꯩꯅ ꯍꯧꯖꯤꯛ ꯃꯐꯝꯗꯣ ꯑꯗꯨꯗ ꯑꯩꯈꯣꯏ ꯑꯗꯣꯝ ꯆꯥꯛꯈꯣꯏ ꯂꯥꯛꯑꯝꯃꯦꯕ ꯑꯩꯈꯣꯏꯗꯣꯝ ꯆꯥꯛ ꯑꯩꯈꯣꯏ ꯂꯥꯛꯑꯄ ꯀꯥꯟꯗ ꯃꯥꯁꯨ ꯍꯦꯛ ꯍꯦꯛ ꯉꯟꯇꯥ ꯍꯧꯒꯜꯂꯦꯕ ꯑꯗꯨ ꯆꯥꯛ ꯌꯦꯟꯁꯥꯡ ꯁꯦꯝ ꯊꯔ ꯂꯩꯕ ꯀꯥꯟꯗ ꯃꯥꯁꯤꯦ ꯊꯣꯡꯅꯥꯎꯗ ꯌꯦꯟꯊꯣꯛꯄ ꯀꯥꯟꯗ ꯑꯩꯈꯣꯏꯒꯤ ꯃꯈꯥꯒꯤ ꯌꯨꯝꯒꯤꯗꯣ ꯑꯗꯨ ꯃꯊꯛꯇ ꯍꯦꯛ ꯍꯦꯛ ꯍꯦꯛ ꯎꯆꯦꯛꯇꯣ ꯃꯥꯁꯨ ꯊꯥꯏꯅ ꯃꯥꯁꯨ ꯑꯥꯏꯅ ꯂꯩꯔꯤꯉꯩꯗ ꯃꯥ ꯀꯩ ꯁ꯭ꯀꯨꯜ ꯑꯃꯗ ꯍꯥꯏꯕꯗꯤ ꯑꯣꯖꯥ ꯇꯧꯔꯝꯃꯦꯕ ꯑꯗꯨ ꯃꯇꯝꯒꯤ ꯅꯤꯡꯁꯤꯡꯂꯛꯑꯦ ꯑꯗꯨ ꯑꯗꯨ ꯎ ꯎꯆꯦꯛ ꯎꯕ ꯀꯥꯟꯗꯅ ꯍꯥꯏꯕ ꯋꯥ ꯍꯥꯏꯗ ꯑꯗꯨ ꯅꯨꯡꯁꯤꯑꯦ ꯑꯗꯨ ꯎꯆꯦꯛꯇꯨ ꯐꯖꯕꯅꯦꯅ ꯃꯥꯁꯨ ꯎꯕ ꯃꯥꯜꯂꯦ ꯁꯤꯗꯒꯤ ꯑꯗꯣ ꯅꯤꯡꯁꯤꯡꯂꯛꯑꯦ ꯅꯦ ꯑꯗꯨ ꯎꯆꯦꯛꯇꯣ ꯊꯥꯏꯅ ꯑꯩꯈꯣꯏꯁꯨ ꯐꯖꯩꯑꯅ ꯍꯥꯏꯔꯝꯕꯅꯤꯅ
ꯑꯁ ꯑꯩꯈꯣꯏ ꯑꯩꯅ ꯂꯩꯕꯔꯣꯝꯗꯤ ꯎꯆꯦꯛꯒꯨꯝꯕ ꯀꯔꯤꯒꯨꯝꯕꯗꯤ ꯂꯩꯗꯤ ꯂꯩꯌꯦꯕꯀꯣ ꯑꯁ ꯑꯗꯨꯝ ꯑꯩꯅ ꯅꯨꯡꯊꯤꯤꯟꯗꯋꯥꯗꯤ ꯃꯊꯛꯇ ꯍꯦꯛ ꯀꯥꯏꯑꯕ ꯑꯗꯨꯝ ꯀꯥꯕ ꯑꯩꯗꯤ ꯅꯨꯡꯊꯤꯟꯗ ꯀꯥꯕꯅꯤꯅ ꯁꯥꯕꯒꯤ ꯑꯗꯣ ꯑꯩꯈꯣꯏ ꯒꯤ ꯑꯩꯒꯤ ꯃꯅꯤꯡ ꯃꯈꯥ ꯑꯗꯨꯝ ꯌꯦꯡ ꯂꯩꯀꯥꯟꯗ ꯎꯆꯦꯛꯒꯨꯝꯕ ꯌꯣꯡꯕ ꯌꯥꯝ ꯁꯥꯟꯅꯩꯌꯦꯕ
ꯎꯝ
ꯉꯔꯥꯡ ꯅꯨꯡꯗꯥꯡꯁꯦ ꯑꯩꯅ ꯏꯃꯥꯟꯅꯕꯤ ꯑꯃ ꯐꯣꯟ ꯇꯧꯒꯦ ꯍꯥꯏꯅ ꯑꯩ ꯃꯄꯥꯟ ꯊꯣꯛꯑꯦ ꯉꯔꯥꯡ ꯅꯨꯡꯗꯥꯡꯁꯦ ꯅꯣꯡꯁꯨ ꯆꯨꯕ ꯅꯣꯡꯁꯨ ꯃꯝꯕ ꯑꯗꯨꯃꯥꯏꯅ ꯑꯣꯏꯕꯀꯣ
ꯎꯝ
ꯑꯗꯨꯒꯤ ꯑꯩꯁꯦ ꯃꯄꯥꯟꯗ ꯏ ꯊꯠꯅ ꯊꯣꯛꯄꯁꯤ ꯍꯥꯏꯕꯗꯤ ꯎꯆꯦꯛꯒꯨꯝꯕ ꯑꯩꯅ ꯍꯦꯛ ꯍꯦꯛ ꯌꯦꯡꯕꯁꯤꯡꯁꯨ ꯂꯣꯏ ꯇꯨꯝꯈ꯭ꯔ ꯃꯥꯜꯂꯦꯕ ꯏꯊꯟꯇ ꯏꯆꯤꯛ ꯆꯤꯛꯄꯒꯣ
ꯎꯝ
ꯑꯁꯤ ꯈꯟꯇ ꯀꯤꯕ ꯐꯥꯎꯕꯅꯦꯍꯦ ꯍꯥꯏꯗꯤ ꯎꯆꯦꯛꯒꯨꯝꯕ ꯍꯣꯏ ꯃꯣꯏꯁꯦ ꯃꯤꯑꯣꯏꯕ ꯅꯠꯇꯦ ꯑꯣꯏꯔꯁꯨꯀꯣ ꯃꯣꯏꯁꯨ ꯍꯤꯡꯂꯤꯕꯅꯤꯅ ꯃꯣꯏ ꯎꯔꯒ ꯑꯩꯁꯨ ꯈꯔ ꯊꯃꯣꯏ ꯆꯥꯎꯊꯣꯛꯄꯗꯨꯣ ꯑꯣꯏꯑꯕ ꯅꯨꯡꯗꯥꯡꯉꯗꯤ ꯃꯥꯃꯥꯁꯨ ꯂꯩꯗꯕꯤꯒꯤ ꯀꯤꯌꯦꯕ
ꯎꯝ ꯍꯥꯏꯕꯗꯤ ꯃꯣꯏꯁꯨ ꯍꯥꯏꯕꯗꯤ ꯅꯨꯡꯊꯤꯟꯜꯗ ꯁꯥꯔꯝꯕꯗꯣ ꯑꯗꯨ ꯅꯨꯡꯗꯥꯡ ꯋꯥꯏꯔꯝꯗꯤ ꯑꯗꯨꯝ ꯏꯪꯉꯛꯄꯅꯤꯅ ꯃꯣꯏꯁꯨ ꯑꯗꯨꯝ ꯑꯗꯨ ꯇꯥꯟꯖꯥꯗ ꯄꯣꯊꯥꯔꯝꯃꯅꯤ
ꯑꯗꯨꯃꯥꯏꯅ ꯑꯣꯏꯕ ꯃꯥꯜꯂꯦ ꯂꯣꯏ ꯄꯣꯊꯥꯈ꯭ꯔꯦ ꯑꯗꯨ ꯑꯩꯁꯨ ꯏꯊꯟꯇ ꯉꯥꯏꯔꯦ ꯑꯩꯈꯣꯏꯔꯣꯝꯗ ꯍꯧꯖꯤꯛ ꯑꯃꯨꯛ ꯀꯟꯅ ꯉꯥ ꯌꯣꯜꯂ ꯂꯥꯎꯔ ꯂꯩꯌꯦ
ꯎꯝ
ꯉꯥ ꯍ
ꯁꯨ ꯍꯥꯏꯕꯗꯤ ꯑꯌꯣꯛ ꯑꯌꯣꯛꯛꯇ ꯉꯥ ꯍꯥꯏꯕꯗꯤ ꯑꯗꯨꯝ ꯃꯨꯟꯅ ꯍꯥꯏꯕꯗꯤ ꯑꯀꯪꯕ ꯅꯠꯇꯕ ꯀꯣ ꯑꯗꯨꯒꯨꯝꯕ ꯌꯣꯜꯂꯛꯑꯗꯤ ꯐꯥꯗꯧꯅꯦ
ꯑꯩꯈꯣꯏ ꯂꯩꯀꯥꯏꯒ ꯅꯣꯏ ꯂꯩꯀꯥꯏꯒꯁꯦ ꯑꯗꯨꯝ ꯍꯣꯏ ꯖꯒꯥ ꯖꯒꯥꯗꯨꯣ ꯌꯥꯝ ꯂꯥꯞꯅꯔꯁꯨ ꯉꯥ ꯌꯣꯟꯕꯒꯨꯝꯕꯁꯦ ꯃꯇꯝ ꯃꯥꯟꯅꯕ ꯃꯥꯜꯂꯦ ꯍꯥꯏꯕꯗꯤ
ꯍꯣꯏ ꯍꯣꯏ ꯍꯣꯏ ꯍꯣꯏ ꯍꯣꯏ
ꯉꯥ ꯌꯣꯟꯕꯗꯣ ꯑꯗꯨꯝ ꯑꯌꯨꯛꯇ ꯑꯗꯨꯝ ꯂꯥꯛꯑꯦꯕꯀꯣ ꯍꯧꯖꯤꯛꯇꯁꯨ ꯀꯟꯅ ꯂꯥꯛꯍꯧꯔꯦ
ꯎꯝ ꯍꯥꯏꯕꯗꯤ ꯑꯩꯈꯣꯏꯔꯣꯝꯗꯅꯀꯣ ꯄꯨꯡ ꯅꯤꯄꯥꯜ ꯃꯥꯄꯜ ꯇꯔꯥ ꯀꯣ ꯇꯔꯥꯃꯥꯊꯣꯏ ꯐꯥꯎ ꯑꯗꯨꯝ ꯍꯦꯛ ꯑꯗꯨꯝ ꯂꯥꯎꯔꯛꯄꯅꯦ ꯍꯥꯏꯕꯗꯤ ꯑꯩꯈꯣꯏꯔꯣꯝꯗ ꯂꯩꯕꯁꯤꯡꯗꯨꯗꯤ ꯃꯣꯏꯗꯤꯈꯣꯏ ꯑꯩꯈꯣꯏꯔꯣꯝ ꯃꯤꯒ ꯀ ꯃꯣꯏ ꯆꯥꯛ ꯌꯦꯟꯁꯥꯡ ꯍꯥꯏꯕꯗꯤ ꯊꯣꯡꯕ ꯈꯣꯠꯄ ꯑꯗꯨꯗꯤ ꯃꯥꯟꯅꯗꯦꯅ ꯆꯥꯛ ꯆꯥꯕ ꯃꯇꯝꯗꯤ ꯃꯥꯟꯅꯗꯕꯅꯤꯅ ꯃꯣꯏꯒꯤꯗꯤ ꯊꯦꯡ ꯊꯦꯡꯅ ꯍꯣꯡꯉꯒ ꯇꯧꯋꯦꯕ ꯑꯗꯨꯐꯥꯎ ꯑꯩꯈꯣꯏ ꯃꯣꯏꯁꯨ ꯑꯩꯈꯣꯏꯔꯣꯝꯒꯤ ꯇꯥꯏꯞꯇꯗꯤ ꯈꯔ ꯑꯣꯏꯗꯤ ꯑꯣꯏꯌꯦ ꯄꯨꯔꯥ ꯃꯣꯏꯒꯤ ꯃꯣꯏꯒꯤ ꯍꯥꯏꯕꯗꯨꯗꯤ ꯂꯩꯇꯦ ꯑꯩꯈꯣꯏ ꯑꯔꯣꯝꯒ ꯃꯤꯒ ꯈꯔ ꯆꯥꯕ ꯊꯛꯄꯗꯨꯗꯤ ꯃꯥꯟꯅꯩꯌꯦ ꯊꯣꯡꯕ ꯊꯣꯛ ꯑꯗꯨ ꯈꯨꯊꯣꯡꯁꯨꯀꯣ ꯃꯅꯥ ꯃꯁꯤꯡ ꯆꯥꯕꯗꯨꯁꯨ ꯃꯥꯟꯅꯕꯅꯦ ꯑꯗꯨꯒꯤ ꯑꯁꯤꯗ ꯂꯩꯕ ꯅꯨꯡꯉꯥꯏ